ꯇꯥ
ꯇꯥꯏꯌꯦ ꯇꯥꯌꯦ
ꯀꯩꯗꯧꯔꯤꯒꯦ
ꯀꯩꯝ ꯇꯧꯗꯦ ꯍꯤꯞꯄꯒ ꯂꯩꯔꯤꯑꯦ
ꯆꯥꯛ ꯆꯥꯔꯕꯣ
ꯆꯥꯔꯦ ꯅꯪꯗꯤ
ꯑꯩ ꯕ꯭ꯔꯦꯛꯐꯥꯁ ꯇꯧꯔꯤ ꯆꯥꯗ꯭ꯔꯤꯌꯦ
ꯍꯥꯏ ꯍꯥꯏ ꯕ꯭ꯔꯦꯛꯐꯥꯁ ꯊꯦꯡꯉꯟꯗ꯭ꯔꯣ
ꯉꯁꯥꯏꯅ ꯇꯧꯔꯦ
ꯎꯝ
ꯊꯕꯛ ꯂꯩꯇ꯭ꯔꯥꯕꯣ
ꯁꯟꯗꯦꯅꯤꯅ ꯂꯩꯇ꯭ꯔꯦ
ꯉꯔꯥꯡ ꯅꯍꯥꯟꯗꯤ ꯌꯥꯝ ꯁꯪꯗꯕꯒꯨꯝ ꯇꯧꯋꯦꯅꯦ
ꯎꯝ ꯊꯕꯛ ꯈꯔ ꯆꯤꯟꯕ ꯉꯁꯤꯗꯤ ꯄꯣꯊꯥꯔꯦ
ꯑꯗꯣ ꯅꯪ ꯂꯩꯔꯤꯗꯣ ꯀꯗꯥꯏꯗꯅꯣ
ꯈꯪꯗ꯭ꯔꯣ
ꯀꯅꯥ ꯍꯥꯏꯒꯗꯧꯕ ꯍꯥꯏꯕꯤꯒꯦꯅ ꯑꯩꯉꯣꯟꯗ
ꯈꯪꯒꯅꯤ ꯉꯍꯥꯛ ꯂꯩꯔꯒ
ꯌꯥꯝ ꯐꯥꯏꯅꯦ ꯃꯤꯗꯤ ꯊꯕꯛ ꯁꯨꯕ ꯆꯠꯄꯅꯤꯅ
ꯉꯍꯥꯛ ꯂꯩꯔꯒ ꯈꯪꯉꯛꯀꯅꯤꯌꯦ
ꯉꯁꯤ ꯁꯟꯗꯦ ꯗꯤꯕꯣꯁꯟ ꯆꯠꯇ꯭ꯔꯣ
ꯆꯠꯇ꯭ꯔꯦ ꯉꯔꯥꯡꯗꯣ ꯅꯥꯕꯒꯤ ꯉꯁꯤꯁꯨ ꯅꯥꯔꯤꯌꯦ
ꯂꯣꯛ ꯊꯨꯡꯕꯒꯤꯔꯣ
ꯂꯣꯛꯁꯨ ꯊꯨꯡꯉꯦ ꯂꯣꯛ ꯊꯨꯡꯕꯃꯛꯇꯤ ꯅꯠꯇꯦꯗ ꯐꯤꯚꯔꯅꯦ ꯏꯁꯥꯗꯣ ꯁꯥꯒꯠꯂꯒꯅꯦ ꯏꯁꯥꯗꯣ ꯏꯪꯕ
ꯆꯥꯛ ꯐꯖꯅ ꯆꯥꯗꯕꯒꯤ ꯑꯣꯏꯔꯝꯒ
ꯄꯨꯡ ꯀꯌꯥ ꯇꯥꯔꯒꯦ ꯍꯧꯖꯤꯛꯄꯣ
ꯄꯨꯡ ꯇꯔꯥꯃꯥꯊꯣꯏ ꯃꯈꯥꯏ
ꯑꯁ ꯉꯁꯤꯁꯦ ꯑꯌꯨꯛ ꯉꯟꯅ ꯍꯧꯒꯠꯂꯒ ꯕꯣꯜ ꯌꯦꯡꯉꯦ ꯇꯧꯕꯅꯦ ꯑꯗꯣ ꯑꯩꯅ ꯅꯠꯇꯦꯗ ꯑꯩ ꯐꯣꯟꯗ ꯌꯦꯡꯕ ꯑꯦꯞꯁꯇꯣ ꯆꯠꯇꯕꯣ ꯃꯣꯏ ꯂꯥꯏꯐ ꯊꯥꯒꯠꯇ꯭ꯔꯋꯥꯅꯤꯅ
ꯎꯝ ꯀꯔꯝꯕ ꯑꯦꯞꯁꯇ ꯌꯦꯡꯒꯦ ꯅꯪ
ꯑꯦꯞꯁꯃꯛ ꯅꯠꯇꯦ ꯑꯗꯣ ꯃꯣꯏ ꯂꯤꯡꯗ ꯆꯪꯉꯒꯀꯣ
ꯎꯝ
ꯕ꯭ꯔꯥꯎꯁ ꯇꯧꯔꯒ ꯌꯦꯡ ꯑꯗꯨꯁꯨ ꯀꯩꯅꯣꯒꯤ ꯆꯦꯅꯦꯜꯅꯦ ꯄꯥꯡꯒꯟꯒꯤ
ꯎꯝ
ꯃꯔꯣꯟ ꯊꯣꯛꯇꯦ ꯍꯥꯏꯔꯁꯨ ꯑꯗꯨꯝ ꯌꯦꯡꯕꯗꯤ ꯌꯥꯏꯗꯅ ꯍꯣꯏ ꯍꯣꯏ ꯅꯣꯡ ꯆꯨꯗ꯭ꯔꯣ ꯅꯣꯏ ꯃꯐꯝꯗꯗꯤ
ꯆꯨꯗꯦ ꯀꯩꯅꯣ ꯇꯤꯚꯤꯗ ꯐꯝꯃꯤꯟꯅꯔꯒ ꯌꯦꯡꯕꯗꯣ ꯑꯗꯨꯅ ꯅꯨꯡꯉꯥꯏꯕꯅꯦ
ꯍꯣꯏꯗꯤ ꯇꯤ ꯚꯤ ꯂꯩꯇ꯭ꯔꯕꯅꯤꯅ ꯑꯣꯄꯥꯏ ꯂꯩꯇꯦ ꯇꯃꯦꯡꯂꯣꯡꯗꯗꯤ ꯆꯤꯡ ꯃꯇꯣꯟ ꯑꯣꯏꯕꯅꯤꯅꯀꯣ
ꯎꯝ
ꯂꯩꯆꯤꯜ ꯌꯥꯝꯃꯟꯗꯅ ꯑꯗꯨꯝ ꯇꯤꯚꯤꯖꯨ ꯆꯥꯛꯈ꯭ꯔꯦ
ꯎꯝ
ꯁꯨ ꯆꯥꯛꯈꯔꯦ ꯇꯇꯥ ꯁ꯭ꯀꯥꯏꯁꯨ ꯌꯥꯗ꯭ꯔꯦ ꯁꯣꯂꯥꯔꯒꯤ ꯕꯦꯇ꯭ꯔꯤꯁꯨ ꯁꯤꯈ꯭ꯔꯦ ꯄꯨꯔꯥ
ꯑꯁ ꯉꯁꯤꯗꯤ ꯅꯪꯗꯤ ꯀꯩꯝ ꯆꯠꯂꯔꯣꯏ ꯑꯗꯨꯝ ꯂꯩꯔꯅꯦ
ꯔꯨꯏꯌꯥꯅꯤ ꯃꯄꯥꯟ ꯊꯣꯛꯑꯗꯤ ꯉꯧꯁꯟꯅꯩꯌꯦ ꯀꯥꯟꯗꯤ ꯌꯨꯝꯗ ꯂꯩꯕꯅ ꯐꯥꯕ
ꯅꯨꯄꯥꯅꯤꯅ ꯉꯥꯎꯁꯟꯅꯩ ꯌꯥꯏꯔꯣꯕ
ꯌꯥꯏꯌꯦ ꯑꯗꯨꯑꯣꯏꯔꯁꯨ ꯃꯤ ꯃꯥꯡꯗꯗꯤ ꯐꯥꯖꯗꯦꯗꯅ
ꯎꯝ
ꯋꯥꯥꯟ ꯊꯣꯛꯑꯗꯤ ꯃꯤꯁꯨ ꯋꯥꯠꯇꯦ ꯒꯌꯥꯟ ꯇꯥꯔꯦ ꯍꯥꯏꯁꯨ ꯐꯒꯤꯗꯨꯃꯥꯏ
ꯇꯥꯕ꯭ꯔꯥ ꯇꯥꯗꯕ꯭ꯔꯥ ꯈꯪꯗ꯭ꯔꯦꯗ
ꯑꯣ ꯐꯦꯟ ꯁꯤꯀꯔꯦꯅꯤ ꯑꯗꯣ ꯀꯌꯥꯝ ꯀꯨꯏꯅ ꯂꯩꯗꯨꯏꯅꯣ ꯑꯗꯨꯗꯨꯕꯣ ꯅꯪꯕꯨꯅꯦ ꯍꯥꯏꯁꯦ
ꯈꯪꯗꯤꯌꯦ
ꯐꯩꯗ ꯂꯩꯕꯁ ꯍꯣꯏ ꯑꯃꯔꯣꯝꯗꯗꯤ ꯅꯨꯡꯉꯥꯏ ꯍꯥꯏꯔꯁꯨ ꯀꯥꯏꯅꯗꯅꯤ
ꯎꯝ
ꯃꯇꯝꯗꯤ ꯑꯦ ꯑꯗꯨꯝ ꯃꯥꯡꯁꯤꯜꯂꯛꯑꯦꯅꯦ ꯀꯥꯏꯂꯦꯟꯈꯣꯏꯒꯤ ꯗꯤꯒ꯭ꯔꯤꯗꯣ ꯇꯣꯛꯈ꯭ꯔꯕꯣ
ꯗꯤꯒꯔꯤ
ꯑꯁ
ꯀꯩꯅ ꯄꯤꯒ꯭ꯔꯤꯕꯨ ꯑꯩ ꯈꯪꯗꯦ
ꯑꯦ ꯂꯩꯕꯗꯣ ꯊꯥꯏꯂꯦꯟ ꯀꯣꯏꯗ
ꯑꯣ ꯑꯁ ꯑꯗꯨꯅꯦ ꯀꯩꯅꯣ ꯃꯣꯏꯒꯤ ꯕꯤꯖꯤꯅꯦꯁ
ꯑꯁ ꯃꯣꯏꯒꯤ ꯐꯥꯔꯁ ꯕꯦꯖꯁꯤ ꯂꯣꯏ ꯌꯣꯟꯊꯣꯛꯔꯝꯒꯅꯤꯗꯅ ꯌꯣꯟ ꯊꯣꯛꯇꯕꯤꯗ ꯂꯣꯏ ꯆꯥꯕ꯭ꯔꯥ
ꯈꯔꯁꯨ ꯆꯥꯕꯅꯦ
ꯇꯃꯦꯡꯂꯣꯡꯗ ꯇ꯭ꯔꯥꯟꯁꯄꯣꯔꯠ ꯇꯧꯒꯦ ꯍꯥꯏꯗꯅ ꯅꯍꯥꯟ ꯂꯩꯔꯤ ꯑꯁꯥ ꯌꯥꯝ ꯐꯔꯤꯕꯅꯤ ꯑꯣꯖꯥꯗꯣ
ꯁꯨ ꯌꯥꯝ ꯂꯥꯞꯄꯅꯦꯕꯣ
ꯑꯗꯨꯑꯣꯏꯁꯨ ꯃꯥ ꯒꯥꯔꯤ ꯂꯩꯅꯤ ꯍꯥꯏꯗ ꯀꯦꯝꯄꯔꯒꯨꯝꯕ
ꯈꯪꯗꯦ
ꯂꯩꯅ ꯐꯗꯔ ꯒꯥꯔꯤ ꯊꯧꯕꯗꯣ ꯑꯩ ꯌꯦꯡꯗꯤ ꯌꯦꯡꯅꯤꯡꯕꯅꯦ
ꯌꯦꯡꯗ꯭ꯔꯤꯕꯣ
ꯌꯦꯡꯗ꯭ꯔꯤꯌꯦ ꯑꯩ ꯍꯣꯁꯄꯤꯇꯥꯜꯗ ꯂꯩꯔꯒ ꯑꯗꯨꯝ ꯇꯃꯦꯡꯂꯣꯡ ꯆꯠꯄꯅꯤꯅ
ꯐꯥꯒꯤ ꯐꯥꯒꯤꯗꯒꯤ ꯑꯗꯨꯝ ꯌꯥꯝꯅ ꯍꯩꯌꯦ ꯃꯥꯗꯣ
ꯃꯁꯛꯇꯣ ꯅꯣꯛꯅꯤꯡ
ꯎꯝ
ꯃꯤ ꯃꯆꯥ ꯀꯩꯅꯣꯝ ꯕꯥꯏꯛ ꯐꯥꯎ ꯊꯧꯕ ꯍꯩꯇꯦꯕ ꯃꯥꯗꯣ
ꯎꯝ
ꯕꯥꯏꯛ ꯐꯥꯎ ꯊꯥꯎ ꯍꯩꯇꯕ ꯃꯤꯅ ꯁꯨꯃꯣ ꯊꯧꯏ ꯍꯥꯏ ꯑꯗꯨ ꯅꯅꯥꯎꯅꯨꯄꯥꯁꯤꯡꯗꯗꯤ ꯍꯜꯂꯛꯇ꯭ꯔꯕꯣ
ꯗꯨꯝ ꯂꯩ
ꯍꯥꯏꯕ
ꯌꯨꯝꯗ ꯂꯩꯔ ꯊꯕꯛ ꯇꯧꯔ ꯌꯨꯝꯗ ꯂꯩꯔꯒ ꯊꯕꯛ ꯇꯧꯔ ꯂꯩꯔꯦ
ꯍꯥꯡ ꯈ꯭ꯔꯤꯁꯃꯥꯁ ꯃꯃꯥꯡꯗꯅ ꯅꯠꯇꯔꯅ ꯈ꯭ꯔꯤꯁꯃꯥꯁ ꯂꯣꯏꯔꯒ ꯆꯠꯈꯤꯕꯗꯣ
ꯗꯤꯁꯦꯟꯕꯔ ꯌꯎꯗ꯭ꯔꯤ ꯀꯥꯟꯗ
ꯅꯍꯟꯗꯒꯤ ꯍꯂꯛꯇ꯭ꯔꯦ
ꯎꯝ ꯂꯥꯛ ꯂꯥꯛꯇ꯭ꯔꯦ꯫
ꯍꯟꯗꯛꯁꯦ ꯖꯨꯟ ꯂꯣꯏꯗꯧꯔꯦꯀꯣ꯫ ꯖꯨꯟ꯫
ꯀꯩ ꯏꯟꯖꯥꯡ ꯆꯥꯔꯒꯦ ꯅꯣꯏ꯫
ꯍꯥꯎꯇꯦꯗ꯫ ꯍꯨꯏ ꯆꯥꯏ꯫
ꯑ ꯍꯨꯏ꯫
ꯌꯦꯁ ꯍꯨꯏ ꯆꯥꯏꯌꯦ꯫
ꯑꯗꯨꯗꯤ ꯍꯥꯎꯔꯦ ꯀꯩꯅꯣ꯫
ꯌꯝ ꯍꯥꯎ ꯇꯦꯗ꯫
ꯎꯏꯗꯤ ꯍꯥꯎꯕꯅꯦ꯫
ꯍꯣꯏ ꯁꯥꯅꯤꯅꯀꯣ꯫
ꯎꯝ꯫
ꯍꯥꯎꯇꯕꯗꯤ ꯅꯠꯇꯦ ꯑꯗꯨ ꯑꯣꯏꯔꯁꯨ ꯑꯩꯈꯣꯏꯒꯤ ꯈꯨ ꯊꯣꯡꯅꯔ꯫ ꯍꯧꯗꯣꯡꯒꯤꯗꯤ ꯍꯦꯟꯅ ꯍꯥꯎꯋꯦ꯫ ꯍꯧꯗꯣꯡ꯫ ꯌꯦꯡꯁꯥꯡ ꯀꯩ ꯍꯥꯏꯁꯤꯔꯥ ꯌꯥꯝ ꯊꯨꯝꯕꯗꯣ꯫ ꯐꯖꯤꯅ ꯃꯇꯣꯔ ꯍꯥꯞꯄꯗ ꯑꯗꯨꯃꯥꯏꯅ ꯀꯣ꯫
ꯎꯝ꯫
ꯑꯈꯣꯏꯒꯤꯗꯤ ꯉꯔꯥꯡ ꯀꯩꯅꯣ ꯎꯝ꯫ ꯑꯁ ꯃꯅꯥ ꯑꯀꯥꯕꯗꯣ ꯀꯩ ꯀꯧꯕꯅꯣ ꯈꯥꯡ ꯇꯤꯕꯨꯏ ꯍꯥꯏꯅ ꯈꯪꯅꯕꯗꯣ꯫
ꯈꯪꯉꯦ ꯈꯪꯉꯦ꯫
ꯅꯨꯃꯥꯡꯈꯥ ꯅꯠꯇꯕ꯫ ꯆꯝꯐꯨꯠ ꯐꯨꯠꯂ ꯆꯥꯕꯗꯔꯣ ꯅꯣꯃꯥꯡꯈꯥ ꯆꯨꯝꯕ꯭ꯔꯣ꯫
ꯎꯝ꯫ ꯄ꯭ꯔꯣꯖꯦꯛ ꯂꯣꯝꯗꯗꯤ ꯊꯤꯝ ꯄꯨꯨꯏ ꯍꯥꯏꯅ ꯈꯪꯅꯩꯗꯅ꯫
ꯎꯝ꯫
ꯑꯗꯨ ꯅꯠꯇꯕ ꯀꯩꯅꯣ ꯑꯃ ꯂꯩꯕꯗꯣ ꯃꯅꯥ ꯑꯃ꯫
ꯏꯁꯦ ꯍꯤꯗꯥꯛ ꯆꯥꯕ ꯇꯟꯕꯅ ꯂꯣꯏꯔꯦꯅꯦ ꯑꯩ꯫ ꯀ꯭ꯋꯥꯏ ꯆꯥꯅꯤꯡ ꯗꯔꯤꯁꯦ ꯍꯤꯗꯥꯛꯅꯦ ꯅꯥꯏꯌꯦ ꯑꯩ꯫
ꯅꯥꯗ꯭ꯔꯤꯉꯩꯗꯒꯤ ꯆꯥꯔꯤꯕ ꯍꯤꯗꯥꯛꯂꯣ ꯅꯠꯇ꯭ꯔꯒ꯫ ꯀꯔꯝꯕ ꯍꯤꯗꯥꯛꯅꯣ꯫
ꯅꯠꯇꯦꯍꯦ ꯅꯥꯕꯒꯤ ꯆꯥꯕꯅꯦ꯫
ꯆꯦꯀꯞꯇꯤ ꯇꯧꯕꯔꯣ꯫
ꯉꯔꯥꯡ ꯗꯣꯛꯇꯔ ꯆꯠꯂꯦ꯫
ꯆꯥꯛ ꯆꯥ ꯆꯥꯛ ꯆꯥꯗꯕꯤꯗ ꯑꯗꯨꯝ ꯆꯥꯗꯣꯏꯔꯣꯕ꯫
ꯕ꯭ꯔꯦꯛꯐꯥꯁ ꯇꯧꯔꯦ꯫
ꯅꯪꯒꯤ ꯕ꯭ꯔꯦꯛꯐꯥꯁꯇꯣ ꯂꯥꯏꯠ ꯕ꯭ꯔꯦꯛꯐꯥꯁ ꯑꯣꯏꯔꯝꯒꯅꯤꯗꯅ꯫
ꯍꯦꯚꯤꯅꯦ ꯍꯦꯚꯤ
ꯑꯩꯈꯣꯏ ꯕ꯭ꯔꯦꯛꯐꯥꯁ ꯆꯥꯔꯤ ꯑꯣ
ꯒꯦꯅꯔ ꯆꯥꯕꯅ ꯐꯥꯅꯤ
ꯍꯦꯕꯤ ꯕ꯭ꯔꯦꯛꯐꯥꯁꯁꯦ ꯕ꯭ꯔꯦꯗꯁꯨ ꯆꯥꯔꯦ ꯌꯦꯔꯨꯝꯁꯨ ꯆꯥꯔꯦ
ꯅꯊꯟꯇ ꯁꯦꯝꯃꯒ ꯆꯥꯕ꯭ꯔꯣ ꯅꯃꯥꯟꯅꯕꯤꯁꯤꯡꯅ ꯁꯦꯝꯃꯝꯕ꯭ꯔꯣ
ꯏꯊꯟꯇ ꯁꯦꯝꯃ ꯆꯥꯔꯤꯅꯦ
ꯑꯅꯤꯗꯨꯗꯤ ꯆꯠꯈ꯭ꯔꯥꯕ ꯊꯕꯛ ꯉꯁꯤ ꯁꯟꯗꯦꯅꯦꯅ ꯊꯕꯛ ꯂꯩꯔꯝꯃꯣꯏꯀꯣ
ꯂꯩꯇꯦ ꯎꯝ
ꯃꯩꯇꯩ ꯉꯥꯛꯇ꯭ꯔꯣ ꯑꯅꯤꯗꯣ
ꯃꯩꯇꯩ ꯅꯠꯇꯦ
ꯅꯃꯥꯟꯅꯕꯤ ꯑꯅꯤꯗꯨ ꯃꯩꯇꯩ ꯅꯠꯇꯦꯌꯦ
ꯅꯠꯇꯦ ꯀꯨꯀꯤꯅꯦ
ꯁꯤꯌꯦꯁ ꯋꯥꯔꯤꯗꯤ
ꯑꯁꯦꯡꯕꯅꯦ ꯀꯨꯀꯤꯅꯦ
ꯀꯨꯀꯤꯡ ꯍꯥꯏꯔꯖꯨ ꯊꯥꯗꯧ ꯃꯥ ꯂꯩꯌꯦꯗꯅ ꯑꯗꯨꯗꯤ ꯈꯪꯗꯦ
ꯃꯤꯁꯥꯎ ꯃꯤꯁꯥꯎ
ꯃꯤꯁꯥꯎ
ꯃꯤꯁꯥꯎ
ꯎꯝ ꯀꯌꯥꯝ ꯀꯨꯏꯔꯒꯦ ꯅꯣꯏ ꯆꯪꯔꯨꯕ ꯑꯗꯨꯗꯥ
ꯊꯥ ꯃꯥ ꯐꯥꯔꯦ